ꯍꯜꯂꯣ
ꯍꯜꯂꯣ
ꯑꯣ ꯇꯥꯏꯌꯦ ꯇꯥꯏꯌꯦ ꯑꯗꯣ ꯑꯩꯁꯦ ꯑꯩꯉꯣꯟꯗ ꯆꯤꯟꯖꯥꯛꯀꯤ ꯃꯔꯝꯗ ꯈꯔ ꯍꯪꯒꯦ ꯇꯧꯕꯅꯤꯅꯦ ꯅꯪꯒꯤ ꯆꯤꯟꯖꯥꯛꯁꯦ ꯁꯤ ꯆꯥꯕ ꯌꯥꯕ ꯌꯥꯗꯕ ꯍꯥꯏꯅ ꯌꯥꯝ ꯌꯥꯝ ꯈꯪꯉꯤꯗꯅ ꯑꯗꯨꯗꯅꯦ ꯑꯩ ꯅꯪꯉꯣꯟꯗ ꯀꯔꯤ ꯀꯔꯤ ꯍꯥꯏꯗꯤ ꯑꯩꯁꯦ ꯍꯧꯖꯤꯛꯀꯥꯟꯁꯦ ꯎ ꯈꯔ ꯆꯈꯥꯎ ꯁꯣꯛꯑꯦꯕꯀꯣ ꯑꯗꯨꯒꯤ ꯆꯥꯛꯈꯥꯎ ꯁꯣꯛꯄꯅꯤꯅ ꯆꯤꯟꯖꯥꯛꯀꯤ ꯃꯇꯥꯡꯁꯤꯗ ꯑꯩꯅ ꯅꯉꯣꯟꯗꯒꯤ ꯁꯨꯝ ꯀꯔꯤ ꯀꯔꯤ ꯇꯧꯕꯅ ꯌꯥꯅꯤ ꯀꯔꯤ ꯀꯔꯤ ꯇꯧꯕꯅ ꯐꯒꯅꯤ ꯍꯥꯏꯕꯗꯣ ꯑꯩꯅ ꯅꯪꯉꯣꯟꯗꯒꯤꯩ ꯁꯨꯝ ꯈꯪꯅꯤꯡꯕ ꯑꯗꯣ ꯅꯪꯗꯣ ꯈꯔ ꯍꯥꯏꯕꯤꯔꯛꯀꯦꯔꯣ ꯑꯩꯉꯣꯟꯗ
ꯍꯔꯀꯤ ꯍꯥꯏꯏ ꯑꯩ ꯑꯗꯨꯝ ꯈꯪꯗ꯭ꯔꯁꯨ ꯑꯗꯨꯝ ꯍꯪꯉꯛꯑꯣꯕꯀꯣ ꯃꯇꯦꯡ ꯑꯗꯨꯝ ꯄꯥꯡꯅꯖ ꯌꯥꯏ ꯑꯩꯅ ꯈꯪꯕꯗꯁꯨ ꯑꯗꯨꯝ ꯁꯦꯌꯥꯔ ꯇꯧꯒꯦ ꯑꯗꯨꯒ ꯑꯩꯅ ꯈꯪꯗ꯭ꯔꯀꯥꯟꯗꯁꯨ ꯅꯣꯏꯅ ꯑꯗꯨꯝ ꯅꯣꯏꯅ ꯈꯪꯕꯗꯣ ꯑꯩ ꯑꯩꯅꯁꯨ ꯍꯪꯉꯛꯀꯦꯕ
ꯎꯝ
ꯑꯗꯣ ꯆꯈꯥꯎ ꯁꯣꯛꯏꯁꯦ ꯑ ꯀꯔꯝꯕ ꯀꯃꯥꯏꯅ
ꯆ ꯆ ꯈꯥꯎ ꯁꯣ ꯊꯣꯛꯄꯁꯦ ꯑꯩꯁꯦ ꯎ ꯑꯌꯨꯛ ꯁꯤꯗꯅꯦ ꯀꯩꯅꯣ ꯇꯧꯕ ꯄꯨꯛꯁꯦ ꯁꯥꯕ ꯍꯥꯏ ꯇꯔꯦ ꯁꯥꯔꯤ ꯁꯥꯔꯤ ꯇꯧꯕꯗꯣ ꯑꯗꯨ ꯇꯧꯕ ꯑꯗꯒꯤ ꯃꯥꯏꯗꯒꯁꯦ ꯐꯨꯔꯤꯒꯁꯦ ꯌꯥꯝ ꯊꯣꯛꯄ ꯍꯥꯏ ꯇꯔꯦ
ꯎꯝ
ꯑꯗꯨ ꯃꯣꯏꯅ ꯆꯥꯛꯈꯥꯎ ꯁꯣꯛꯄꯩꯅꯤ ꯆꯥꯛꯈꯥꯎ ꯁꯥꯕꯗꯨꯒ ꯆꯥꯛꯈꯥꯎ ꯁꯥꯕꯗꯨꯁꯨ ꯆꯥꯛꯈꯥꯎ ꯁꯣꯛꯄꯩꯅꯤ ꯍꯥꯏ ꯑꯗꯨꯒ ꯃꯥꯏꯗ ꯐꯨꯔꯤ ꯃꯌꯥꯝ ꯊꯨꯡꯉꯛꯏꯁꯤꯁꯨ ꯆꯥꯛꯈꯥꯎ ꯁꯣꯛꯄꯩꯅꯤ ꯍꯥꯏ ꯑꯗꯣ ꯃꯣꯏꯅ ꯍꯥꯏ ꯑꯆꯝꯕ ꯆꯥꯎ ꯆꯝꯊꯣꯡꯒꯨꯝꯕ ꯆꯥꯎ ꯆꯝꯐꯨꯠ ꯀꯨꯝꯕ ꯆꯥꯎ ꯑꯗꯒꯤ ꯆꯝꯐꯨꯠꯇꯅ ꯇꯣꯔꯣꯕꯣꯠ ꯇꯣꯔꯣꯕꯣꯠꯁꯦ ꯑꯩꯈꯣꯏꯒꯤ ꯆꯈꯥꯎꯗ ꯌꯥꯝ ꯐꯍꯜꯂꯤ ꯑꯗꯨꯃꯥꯏꯅ ꯆꯥꯎꯅ ꯍꯥꯏꯌꯦꯕ ꯑꯗꯨꯗ ꯑꯩꯅ ꯅꯪꯗꯨꯗꯤ ꯆꯤꯟꯖꯥꯛ ꯀꯌꯥꯝ ꯈꯪꯕꯅꯤꯅ ꯃꯣꯏꯅ ꯍꯥꯏꯁꯤꯡꯁꯦ ꯆꯥꯕ ꯌꯥꯕ꯭ꯔꯥ ꯆꯨꯝꯕ꯭ꯔꯥ ꯍꯥꯏꯅ ꯍꯪꯅꯤꯡꯕ ꯍꯥꯏꯇꯥꯔꯦ ꯇꯣꯔꯣꯕꯣꯠꯀ ꯍꯥꯏꯖꯦ
ꯌꯥꯏꯌꯦꯕꯀꯣ ꯃꯣꯏꯅ ꯍꯥꯏꯕꯗꯨꯁꯨ ꯌꯥꯏ ꯑꯗꯣ ꯑꯩꯅꯁꯨ ꯈꯔ ꯁꯤꯌꯥꯔ ꯇꯧꯔꯛꯀꯦꯕ ꯑ ꯑꯗꯣ ꯆꯈꯥꯎ ꯁꯣꯛ ꯄꯥ ꯍꯥꯏꯁꯦ ꯑꯗꯨꯝ ꯃꯤ ꯈꯨꯗꯤꯡꯃꯛꯇꯣ ꯂꯣꯏ ꯊꯦꯡꯅꯕ ꯉꯥꯛꯇꯅꯦꯕ ꯍꯥꯏꯗꯤ ꯑꯩꯈꯣꯏꯁꯨ ꯑꯗꯨꯝ ꯁꯣꯏꯔꯤꯅꯝ ꯍꯥꯏꯗꯤ ꯑꯩꯈꯣꯏꯁꯨ ꯑꯗꯨꯝ ꯀꯅꯥꯅ ꯑꯗꯨꯝ ꯑꯆꯝꯕꯗꯣ ꯆꯥꯕ ꯍꯥꯏꯗꯤ ꯍꯩꯅꯗꯦꯗꯅ ꯃꯤꯑꯣꯏꯕ ꯍꯥꯏꯕꯅꯤꯅ ꯑꯩꯈꯣꯏꯗꯣ ꯑꯍꯥꯎꯕꯗ ꯆꯥꯅꯤꯡꯉꯦ ꯑꯗꯣ ꯅꯣꯡꯐꯥꯗꯣꯛ ꯑꯗꯨꯃꯥꯏꯅ ꯑꯍꯥꯎꯕ ꯑꯗꯨꯝ ꯆꯥꯏ ꯑꯗꯒꯤ ꯑꯩꯈꯣꯏꯁꯨ ꯑꯍꯥꯎꯕ ꯇꯣꯏꯔꯛꯄ ꯀꯥꯟꯗ ꯆꯥꯛꯈꯥꯎꯁꯨ ꯁꯣꯛꯑꯦꯕ ꯀꯩꯒꯤꯅꯣ ꯍꯥꯏꯗꯤ ꯊꯥꯎ ꯊꯨꯝꯗꯣ ꯑꯗꯨꯝ ꯇꯣꯏꯁꯤꯜꯂꯛꯄꯅꯤꯅ ꯊꯥꯎ ꯊꯨꯝꯖꯦ ꯌꯥꯝ ꯆꯥꯕꯖꯦ ꯐꯠꯇꯦꯕ
ꯑꯗꯣ ꯃꯣꯏꯅ ꯍꯥꯏꯕ ꯎꯝ ꯀꯩꯅꯣ ꯇꯧꯕꯁꯨ ꯀꯔꯤ ꯆꯨꯍꯤꯡ ꯊꯛꯄꯗꯣ ꯑꯌꯨꯛ ꯑꯌꯨꯛ ꯉꯟꯇꯥꯗ ꯕꯖꯥꯔꯗ ꯆꯨꯍꯤꯡ ꯌꯣꯟꯕꯗꯣ ꯆꯨꯍꯤꯡꯗꯣ ꯄꯤꯔꯨꯛꯀ ꯆꯨꯍꯤꯡꯒ ꯇꯛꯈꯥꯏꯔꯒ ꯊꯛꯄꯗꯨꯁꯨ ꯌꯥꯝ ꯐꯩꯌꯦꯅ ꯍꯥꯏꯌꯦ ꯑꯗꯨꯕꯨ ꯑ ꯆꯨꯍꯤꯡꯅ ꯊꯨꯝꯃꯦ ꯑꯗꯨꯒ ꯄꯤꯔꯨꯛꯅ ꯈꯥꯏ ꯑꯗꯨꯕꯨ ꯊꯛꯄꯕꯨ ꯉꯝꯒꯗ꯭ꯔꯣ ꯈꯥꯑꯝꯃꯣꯏꯗ꯭ꯔꯣ ꯑꯗꯨꯕꯨ ꯌꯥꯝꯅ
ꯀꯩꯁꯨ ꯀꯥꯏꯗꯦꯗ ꯆꯨꯍꯤꯡ ꯊꯨꯝꯃꯤꯗꯨꯗꯤ ꯃꯁꯥꯒꯤ ꯄꯤꯊꯣꯔꯛꯄꯅꯦꯕ ꯍꯥꯏꯗꯤ ꯑꯩꯈꯣꯏꯒꯤ ꯔꯤꯐꯥꯏꯟ ꯁꯨꯒꯔ ꯅꯠꯇꯦꯕ ꯔꯤꯐꯥꯏꯟ ꯁꯨꯒꯔꯁꯤꯗꯤ ꯌꯥꯝ ꯐꯠꯇꯦ ꯑꯗꯨꯒ ꯆꯨꯍꯤꯡꯗꯨ ꯌꯥꯎꯔꯤꯕ ꯁꯨꯒꯔꯁꯤꯗꯤ ꯃꯁꯥꯒꯤ ꯍꯥꯏꯗꯤ ꯆꯨꯒꯤ ꯃꯥꯒꯤ ꯃꯍꯩꯗꯨꯒꯤ ꯍꯥꯏꯗꯤ ꯃꯍꯤꯅꯦꯕ ꯑꯗꯨꯅ ꯑꯩꯈꯣꯏꯒꯤ ꯍꯛꯆꯥꯡꯗ ꯀꯔꯤꯝ ꯁꯣꯛꯇꯦꯕ ꯃꯣꯏꯅ ꯑꯗꯨꯒ ꯉꯁꯥꯏꯒꯤ ꯑ ꯑꯊꯨꯝꯕ ꯑꯊꯨꯝꯕ ꯄꯣꯠꯁꯦ ꯐꯠꯇꯦꯕ ꯍꯥꯏꯗꯤ ꯀꯔꯝ ꯀꯥꯟꯗ ꯐꯠꯇꯦ ꯍꯥꯏꯔꯀꯥꯟꯗ ꯔꯤꯐꯥꯏꯟ ꯑꯣꯏꯔꯀꯥꯟꯗ ꯍꯥꯏꯗꯤ ꯑꯩꯈꯣꯏꯒꯤ ꯀꯦꯃꯤꯀꯦꯜꯅ ꯁꯥꯔꯀꯥꯟꯗ ꯄꯨꯊꯣꯛꯑꯀꯥꯟꯗ ꯑꯊꯨꯝꯕ ꯄꯣꯠꯁꯦ ꯐꯠꯇꯦꯕ ꯒꯤ ꯄ꯭ꯔꯤꯇꯤꯀꯤꯒꯤ ꯏꯃꯥ ꯏꯃꯥ ꯍꯥꯏꯗꯤ ꯃꯍꯧꯁꯥꯒꯤ ꯏꯃꯥꯗ
ꯃꯍꯧꯁꯥꯅ ꯄꯤꯊꯣꯔꯛꯄ ꯄꯣꯠ ꯆꯩꯖꯤꯡ ꯖꯦ
ꯑꯥ ꯃꯣꯏꯅ ꯍꯣꯏ ꯍꯣꯏ ꯑ ꯃꯣꯏꯅ ꯄꯤꯔꯝꯕ ꯍꯩ ꯔꯥ ꯑꯣꯏꯒꯦꯔꯥ ꯃꯣꯏꯗ ꯌꯥꯎꯖꯔꯛꯄ ꯃꯍꯥꯎꯁꯤꯡꯁꯦ ꯑꯩꯈꯣꯏꯅ ꯆꯥꯕ ꯀꯥꯟꯗ ꯀꯔꯝ ꯇꯧꯒꯦꯕ ꯑꯗꯨꯃꯥꯏꯅ ꯑꯗꯨꯅ ꯀꯩꯁꯨ ꯀꯥꯏꯗꯦ ꯑꯥ
ꯑꯗꯣ ꯈꯣꯏꯍꯤ ꯈꯣꯏꯍꯤꯒ ꯀꯩꯅꯣꯒ ꯊꯛꯄꯁꯨ ꯐꯩꯌꯦꯅ ꯍꯥꯏꯌꯦꯕꯀꯣ ꯎꯝ ꯎꯝ ꯑ ꯈꯣꯏꯍꯤꯒꯅꯦ ꯄꯤꯔꯨꯛꯇꯨꯒ ꯊꯛꯄꯁꯨ ꯌꯥꯏꯌꯦꯅ ꯍꯥꯏꯌꯦꯕ ꯑꯗꯣ ꯈꯣꯏꯍꯤꯗꯣ ꯑꯈꯣꯏ ꯕ ꯕꯖꯥꯔꯗ ꯌꯣꯟꯕ ꯍꯥꯏꯗꯤ ꯑꯩꯈꯣꯏ ꯐꯖꯅ ꯂꯤꯛꯂꯤꯗꯒ ꯍꯥꯜꯂ ꯈꯣꯠꯂ ꯌꯣꯜꯂꯤꯁꯦ ꯑꯁꯤꯕꯨ ꯊꯛꯄꯗ ꯀꯩꯁꯨ ꯀꯥꯏꯔꯝꯃꯣꯏꯗ꯭ꯔꯣ ꯍꯥꯏꯗꯤ ꯃꯣꯏꯁꯦ ꯄꯦꯛꯀꯦꯠ ꯇꯧꯔ ꯂꯥꯛꯄ ꯄꯣꯠꯅꯤꯅ ꯍꯥꯏꯗꯤ ꯑ ꯀꯦꯃꯤꯀꯦꯜꯒꯨꯝꯕ ꯌꯥꯎꯕ ꯑꯗꯒꯤ ꯀꯩꯀꯥ ꯇꯧꯔꯝꯃꯣꯏꯗ꯭ꯔꯣ ꯑꯗꯨꯕꯣ
ꯆꯨꯍꯤ ꯑ ꯈꯣꯏꯍꯤꯁꯦ ꯑꯩꯈꯣꯏꯅ ꯑꯍꯥꯟꯕ ꯌꯦꯡꯗꯣꯏꯁꯦ ꯑ ꯀꯔꯝꯕ ꯀꯝꯄꯅꯤꯅꯣ ꯍꯥꯏꯕ ꯑꯃ ꯀꯝꯄꯅꯤ ꯃꯁꯛ ꯈꯪꯕ ꯃꯊꯧ ꯇꯥꯏ ꯀꯩꯒꯤꯅꯣ ꯍꯥꯏꯕꯗꯤ ꯈꯣꯏꯍꯤꯗꯣ ꯍꯥꯏꯗꯤ ꯃꯥꯔꯀꯦꯠꯇ ꯌꯦꯡꯉꯛꯄ ꯀꯥꯟꯗ ꯃꯣꯏꯁꯨ ꯃꯥꯔꯀꯦꯠꯇ ꯀꯝꯄꯤꯇꯤꯁꯟ ꯇꯧꯅꯕ ꯍꯣꯠꯅꯔꯛꯄꯗ ꯑꯁꯦꯡꯗꯕ ꯃꯌꯥꯝ ꯌꯣꯟꯁꯤꯟꯕ ꯌꯥꯎꯋꯦꯕ ꯑꯗꯨꯅ ꯀꯝꯄꯅꯤꯁꯤꯡꯁꯦ ꯍꯥꯟꯅ ꯃꯁꯛ ꯈꯪꯕ ꯃꯊꯧ ꯇꯥꯏ ꯀꯔꯝꯕ ꯀꯝꯄꯅꯤꯅꯣ ꯀꯝꯄꯅꯤꯁꯤꯅ ꯌꯣꯂꯤ ꯄꯣꯠꯁꯦ ꯑꯐꯕ꯭ꯔꯥ ꯐꯠꯇꯕ꯭ꯔꯥꯗꯣ ꯑꯩꯈꯣꯏꯅ ꯃꯁꯛ ꯈꯪꯉꯀꯥꯟꯗ ꯂꯩꯔ ꯁꯤꯖꯤꯟꯅꯕ ꯃꯊꯧ ꯇꯥꯏꯌꯦꯕ ꯅꯠꯇ꯭ꯔꯒꯗꯤ ꯑꯩꯈꯣꯏꯒꯤ ꯑꯁꯥꯕ ꯃꯌꯥꯝ ꯌꯥꯎꯋꯦ ꯑꯗꯨ ꯆꯥꯔꯀꯥꯟꯗ ꯄꯨꯛ ꯐꯠꯇꯕ ꯑꯗꯒꯤ ꯍꯛꯆꯥꯡꯗ ꯅꯨꯡꯉꯥꯏꯇꯕ ꯃꯌꯥꯝ ꯊꯦꯡꯅꯩ
ꯑꯗꯨꯅꯦ ꯑꯩꯁꯨꯅꯦ ꯎꯝ ꯂꯩ ꯑꯗꯨꯗꯤ ꯂꯩꯅꯤꯡꯕ ꯑꯗꯨꯗ ꯑꯃꯨꯛ ꯍꯥꯏꯗꯤ ꯑꯁꯦꯡꯕ꯭ꯔꯥ ꯁꯦꯡꯗꯕ꯭ꯔꯥꯗꯣ ꯈꯪꯗ꯭ꯔꯗꯤ ꯑꯃꯨꯛ ꯁꯦꯡꯗꯕ ꯑꯣꯏꯔꯝꯃꯗꯤ ꯍꯦꯟꯅ ꯐꯒꯗ꯭ꯔꯅ ꯇꯧꯔꯒꯅ ꯍꯦꯟꯅ ꯁꯣꯛꯀꯗ꯭ꯔꯥ ꯍꯥꯏꯅ ꯀꯤꯖꯗꯅ ꯇꯧꯕꯅꯤꯗ ꯑꯩꯅꯁꯨ
ꯎꯝ ꯑꯗꯨꯅ ꯂꯩꯕ ꯀꯥꯟꯗꯁꯨ ꯐꯖꯅ ꯌꯦꯡꯉ ꯂꯩꯌꯣ ꯑꯗꯨꯗꯒꯤ ꯑꯗꯥꯏꯗ ꯂꯩꯐꯝ ꯂꯩꯕ ꯑꯣꯏꯔꯗꯤ ꯂꯣꯀꯦꯜꯒꯤꯅ ꯈ꯭ꯋꯥꯏꯗꯩ ꯐꯩꯌꯦꯕ ꯀꯩꯒꯤꯅꯣ ꯍꯥꯏꯗꯤ ꯑꯩꯈꯣꯏ ꯃꯅꯤꯄꯨꯔ ꯏꯔꯝꯗꯝꯗ ꯑꯣꯏꯔꯒꯅ ꯆꯤꯡꯒꯨꯝꯕꯗꯒꯤ ꯄꯨꯊꯣꯔꯛꯄ ꯑꯗꯒꯤ ꯐꯥꯔꯝ ꯇꯧꯕ ꯃꯐꯝꯗꯒꯤ ꯄꯨꯊꯣꯔꯛꯄ ꯁꯤꯗꯒꯤ ꯂꯩꯕꯅ ꯐꯩꯌꯦꯕ ꯈꯪꯕꯑꯣ
ꯅꯣꯏꯔꯣꯝꯗ ꯀꯩꯅꯣ ꯐꯥꯔꯝꯒ ꯇꯧꯕ ꯂꯩꯕ꯭ꯔꯣ ꯍꯥꯏꯗꯤ ꯈꯣꯏꯒꯤ ꯈꯣꯏꯒꯤ ꯌꯣꯛꯄ ꯂꯩꯗꯥꯏꯅꯦ ꯑꯗꯨ ꯃꯐꯝꯒ ꯂꯩꯕ ꯭ꯔꯣ ꯍꯥꯏꯗꯤ ꯂꯧꯕ ꯌꯥꯒꯗꯕ ꯍꯥꯏꯗꯤ ꯑꯈꯪꯕ ꯃꯐꯝꯗꯩ ꯂꯧꯕꯁꯤꯅ ꯈ꯭ꯋꯥꯏꯗꯒꯤ ꯍꯦꯟꯅ ꯐꯩꯗꯅ
ꯑꯣ ꯐꯩꯌꯦ ꯌꯥꯝꯅ ꯑꯗꯣ ꯑꯩꯈꯣꯏ ꯁꯣꯝꯗꯗꯤ ꯑꯩꯒ ꯈꯪꯅꯕꯗꯤ ꯂꯩꯇꯦꯕꯀꯣ ꯐꯥꯔꯝꯁꯨ ꯑꯩꯅ ꯊꯦꯡꯅꯗꯦꯕ ꯑꯗꯨꯗ ꯑꯗꯨꯅ ꯉꯁꯥꯏꯒꯤ ꯄꯨꯛ ꯆꯈꯥꯎ ꯁꯣꯛꯄꯒꯤꯗꯣ ꯑ ꯁꯨꯃꯥꯏꯅꯒ ꯇꯧꯕ ꯊꯦꯡꯅꯕ꯭ꯔꯥ ꯍꯥꯏꯗꯤ ꯄꯨꯛ ꯊꯣꯟꯗꯣꯔꯛꯄ ꯌꯥꯎꯕ꯭ꯔꯥ ꯑꯗꯒꯤ ꯍꯥꯏꯗꯤ ꯀꯩꯅꯣꯒꯨꯝꯕ ꯄꯨꯛꯁꯦ ꯑꯦꯁꯤꯠ ꯍꯥꯏ ꯇꯔꯦꯅꯦ ꯑꯦꯁꯤꯠꯀꯨꯝꯕ ꯀꯥꯕ ꯄꯨꯡꯒꯨꯝꯕꯨ ꯈꯣꯡꯕ ꯑꯗꯒꯤ ꯄꯨꯛ ꯌꯥꯝ ꯅꯨꯡꯉꯥꯏꯇ ꯐꯠꯇꯕ ꯑꯗꯩ ꯅꯨꯡꯁꯤꯠ ꯌꯥꯝꯅ ꯊꯣꯛꯄ ꯑꯗꯨꯝꯕ ꯌꯥꯎꯕ꯭ꯔꯥ
ꯑꯗꯨꯒꯨꯝꯕꯁꯦ ꯃꯔꯛꯇꯗꯤ ꯇꯧꯋꯦꯕ ꯑꯗꯨ ꯌꯥꯝ ꯇꯣꯏꯅꯗꯤ ꯇꯧꯗꯦꯕ ꯑꯩꯈꯣꯏꯒꯤ ꯑ ꯊꯥꯎꯗ ꯊꯥꯎ ꯌꯥꯝ ꯃꯔꯥꯡ ꯀꯥꯏꯅ ꯆꯥꯕ ꯅꯨꯃꯤꯠꯁꯤꯡꯗꯗꯤ ꯇꯧꯋꯦꯕꯀꯣ ꯑꯗꯨꯒ ꯑꯁꯝꯕꯒꯨꯝꯕ ꯆꯥꯕ ꯅꯨꯃꯤꯠ ꯇꯗꯤ ꯇꯧꯗꯦꯕ
ꯎꯝ
ꯑ ꯍꯥꯏꯗꯤ ꯎ ꯊꯥꯎ ꯆꯥꯕ ꯍꯥꯏꯗꯤ ꯑꯩꯈꯣꯏꯅ ꯁꯥ ꯉꯥꯒꯨꯝꯕꯁꯦ ꯊꯥꯎꯗ ꯉꯧꯔꯒ ꯊꯥꯎ ꯌꯥꯝ ꯌꯥꯎꯔꯦ ꯆꯥꯕꯗꯣ ꯑꯗꯨ ꯃꯇꯝꯗ ꯇꯧꯋꯦꯕ ꯑꯗꯨꯒ ꯑꯩꯈꯣꯏꯒꯤ ꯆꯝꯊꯣꯡ ꯍꯥꯏꯗꯤ ꯑꯩꯈꯣꯏ ꯍꯧꯖꯤꯛ ꯍꯋꯥꯏ ꯑꯁꯥꯡꯕꯤ ꯆꯝꯊꯣꯡ ꯑꯣꯏꯌꯨ ꯑꯗꯒꯤ ꯗꯁꯀꯨꯁꯥ ꯑꯣꯏꯌꯨ ꯑꯗꯒꯤ ꯀꯩꯅꯣꯗꯣ ꯆꯝꯐꯨꯠ ꯍꯋꯥꯏ ꯑꯗꯨꯃꯥꯏꯅ ꯑꯇꯝꯕ ꯄꯣꯠꯁꯤꯡꯁꯦ ꯑꯗꯨꯃꯥꯏꯅ ꯆꯝꯊꯣꯡ ꯆꯥꯔꯒꯗꯤ ꯀꯩꯁꯨ ꯇꯧꯗꯦꯕ ꯑꯗꯨꯒ ꯊꯥꯎ ꯌꯥꯎꯕ ꯄꯣꯠ ꯆꯥꯔꯒꯗꯤ ꯍꯧꯖꯤꯛꯀꯤ ꯍꯥꯏꯔꯤꯕꯁꯤꯡꯗꯣ ꯇꯧꯋꯦꯕ ꯑꯗꯣ ꯑꯩꯁꯦ ꯑꯌꯥꯝꯕꯅ ꯍꯧꯖꯤꯛꯀꯥꯟꯗꯤ ꯊꯥꯎ ꯌꯥꯎꯕ ꯄꯣꯠꯁꯦ ꯀꯌꯥ ꯆꯥꯗ꯭ꯔꯦꯕ ꯍꯥꯏꯗꯤ ꯍꯛꯆꯥꯡꯗꯣ ꯍꯛꯆꯥꯡ ꯅꯨꯡꯉꯥꯏꯇꯕꯅꯤꯅ ꯆꯥꯗꯕꯅ ꯐꯔꯅꯤꯗꯥꯥꯏꯅ ꯆꯥꯗ꯭ꯔꯕꯅꯦ ꯑꯗꯣ ꯑꯩꯁꯦ ꯀꯃꯥꯏꯅ ꯍꯧꯖꯤꯛꯀꯤ ꯑꯆꯝꯝꯕ ꯉꯥꯛꯇ ꯑꯗꯨꯝ ꯆꯥꯕꯗꯤꯁꯨ ꯑꯗꯨꯝ ꯆꯥꯅꯤꯡꯉꯛꯇꯦ ꯍꯥꯏꯕ ꯑꯗꯨꯒꯤꯅꯤ ꯑꯩꯅ ꯍꯥꯏꯗꯤ ꯑꯆꯝꯕꯁꯨ ꯑꯣꯏꯕ ꯑꯗꯨꯒ ꯑꯗꯨꯝ ꯆꯥꯕꯗꯁꯨ ꯍꯥꯏꯗꯤ ꯍꯥꯎꯗꯧꯕ ꯀꯃꯥꯏꯅ ꯇꯧꯔꯒꯗꯤ ꯆꯥꯕ ꯌꯥꯅꯤ ꯀꯥꯏꯅ ꯇꯧꯕ ꯍꯥꯏꯗꯤ ꯆꯤꯟꯖꯥꯛꯁꯦ ꯌꯥꯝꯅ ꯃꯔꯨ ꯑꯣꯏꯕ ꯄꯣꯠꯅꯦ ꯍꯥꯏꯕꯁꯦ ꯆꯥꯛꯍꯥꯎ ꯁꯣꯛꯄꯁꯤꯗꯗꯤ ꯍꯥꯏꯗꯤ ꯑꯩꯈꯣꯏ ꯑꯌꯨꯛꯇ ꯆꯥꯛ ꯆꯥꯗꯣꯏꯅꯦ ꯑꯗꯒꯤ ꯅꯨꯃꯤꯗꯥꯡꯗꯁꯨ ꯆꯥꯗꯣꯏꯅꯦ ꯆꯥꯛꯈꯩꯁꯤꯗꯤ ꯑꯩꯈꯣꯏꯛꯇꯤ ꯑꯗꯨꯝ ꯊꯥꯗꯣꯛꯄ ꯌꯥꯗ꯭ꯔꯕ ꯄꯣꯠ ꯑꯃꯅꯤꯅ ꯆꯥꯕ ꯃꯇꯝꯁꯤꯗ ꯑꯗꯨꯝ ꯆꯪꯊꯣꯡ ꯆꯥꯕ ꯍꯥꯏꯁꯦ ꯃꯤ ꯀꯅꯥꯝꯇ ꯄꯥꯝꯄꯣꯟꯇꯦꯕ ꯑꯗꯨꯅ ꯑꯩꯅ ꯈꯪꯅꯤꯡꯉꯤꯁꯦ ꯀꯔꯝꯕ ꯃꯑꯣꯡꯗ ꯑꯆꯝꯕ ꯃꯑꯣꯡꯗ ꯍꯥꯎꯁꯨ ꯍꯥꯎꯕ ꯀꯃꯥꯏꯅ ꯆꯥꯔꯗꯤ ꯍꯦꯟꯅ ꯐꯒꯅꯤ ꯍꯥꯏꯕꯗꯣ ꯑꯗꯨꯁꯨ ꯁꯨꯝ ꯈꯪꯅꯤꯡꯕ ꯍꯥꯏ ꯇꯥꯔꯦ ꯁꯨꯝ ꯅꯪꯉꯣꯟꯗ ꯅꯪꯒꯤ ꯋꯥꯈꯜꯗ ꯂꯩꯕ ꯅꯪꯒꯤ ꯈꯪꯖꯕꯒ ꯂꯩꯔꯗꯤꯅꯅꯦ ꯑꯩꯅ ꯁꯨꯝ ꯇꯧꯔꯛꯏꯁꯦ
ꯀꯩꯅꯣꯗꯤ ꯇꯧꯕ ꯌꯥꯎꯕ꯭ꯔꯥ ꯍꯥꯏꯗꯤ ꯀꯟꯁꯇꯤꯄꯦꯁꯟ ꯍꯥꯏꯇꯥꯔꯦꯅꯦ ꯈꯣꯡ ꯍꯥꯝꯕ ꯌꯥꯗꯕꯒꯨꯝꯕꯗꯤ ꯌꯥꯎꯕ꯭ꯔꯥ
ꯑꯗꯨꯒꯨꯝꯕꯗꯤ ꯌꯥꯎꯗꯦꯗ
ꯑꯗꯨꯝ ꯑꯗꯨꯝ ꯈꯣꯡ ꯍꯥꯝꯕꯒꯨꯝꯕꯗꯤ ꯌꯥꯝ ꯐꯖꯅ ꯆꯠꯂꯤꯕ ꯅꯠꯇ꯭ꯔꯥ
ꯍꯣꯏ ꯆꯠꯂꯤ ꯑꯩꯅ ꯍꯥꯏꯁꯦ ꯅꯪꯕꯨ ꯑꯗꯨꯒꯤ ꯃꯔꯝꯗꯨꯗ ꯅꯠꯇꯦꯅꯦ ꯅꯪꯕꯨ ꯑꯩꯅ ꯍꯥꯏꯗꯤ ꯀꯔꯤ ꯆꯥꯕꯩ ꯍꯥꯏ ꯌꯥꯗꯦ ꯍꯥꯏꯕ ꯆꯤꯟꯖꯥꯛꯁꯦ ꯆꯤꯟꯖꯥꯛꯁꯤꯒꯤ ꯃꯔꯝꯗꯅꯦꯃꯤ ꯑꯩꯅ ꯈꯪꯕ ꯄꯥꯝꯃꯤꯁꯦ ꯅꯪꯕꯣ ꯁꯤꯖ ꯃꯔꯝꯗꯅꯤ ꯃꯤꯅ ꯈꯪꯕ ꯄꯥꯝꯁꯦ
ꯑꯗꯨꯅꯦ ꯍꯥꯏꯔ ꯆꯠꯇꯣꯏꯁꯦ ꯅꯪꯒꯤ ꯆꯤꯟꯖꯥꯛꯇꯣ ꯑꯗꯨꯃꯥꯏꯅ ꯂꯩꯕ ꯑꯣꯏꯗꯤ ꯀꯔꯝꯕ ꯆꯤꯟꯖꯥꯛ ꯆꯥꯅꯤ
ꯑꯗꯨꯅꯦ ꯑꯩꯅ ꯍꯥꯏꯁꯦ ꯑꯩꯅ ꯍꯥꯏꯔꯤꯁꯦ ꯑꯩꯅ ꯍꯥꯏꯁꯦ ꯆꯤꯟꯖꯥꯛ ꯇꯣ ꯑꯆꯝꯕ ꯆꯥꯉꯤꯕꯨꯗꯤ ꯈꯪꯉꯦꯕ ꯑꯗ ꯆꯝꯕ ꯆꯥꯗ ꯑꯗꯨ ꯉꯝꯗꯕꯅꯤꯅꯅꯦ ꯎꯝ ꯍꯥꯏꯗꯤ ꯉꯥꯁꯦ ꯀꯃꯥꯏꯅ ꯉꯥ ꯑꯌꯥꯏꯕ ꯑꯗꯨꯝ ꯆꯥꯔꯁꯨ ꯍꯥꯎꯕ ꯅꯠꯇꯦꯗꯣ ꯃꯗꯨꯅ ꯍꯥꯏꯗꯤ ꯀꯃꯥꯏꯅ ꯀꯃꯥꯏꯅ ꯉꯥꯁꯦ ꯊꯥꯎꯗ ꯉꯧꯗꯕꯤꯗ ꯆꯥꯕ ꯌꯥꯅꯤ ꯑꯗꯒꯤ ꯑꯆꯝꯕꯁꯦ ꯀꯃꯥꯏꯅ ꯑꯗꯨꯝ ꯆꯥꯅꯤꯡꯍꯟꯕꯁꯦ ꯀꯃꯥꯏꯅ ꯐꯥꯎꯔꯅꯤ ꯆꯤꯟꯖꯥꯛꯁꯦ ꯆꯤꯟꯖꯥꯛꯁꯤꯅ ꯃꯔꯨ ꯑꯣꯏꯗꯅ ꯆꯈꯥꯎ ꯁꯣꯛꯄ ꯁꯦ ꯐꯖꯅ ꯆꯤꯟꯖꯥꯛꯁꯦ ꯆꯥꯗ꯭ꯔꯒꯗꯤ ꯍꯦꯟꯖꯟꯗꯣꯏꯅꯦ ꯍꯥꯏꯕ ꯑꯗꯨꯅꯦ ꯆꯤꯟꯖꯥꯛꯁꯤꯅꯦ
ꯍꯥꯥ ꯃꯗꯥꯅ ꯅ ꯅꯅꯦ ꯈ꯭ꯋꯥꯏꯗꯒꯤ ꯃꯔꯨꯑꯣ ꯑꯣꯏꯁꯦ ꯀꯩꯅꯣ ꯍꯥꯏꯔꯀꯥꯟꯗ ꯆꯤꯟꯖꯥꯛꯁꯤꯅꯦꯕ ꯆꯤꯟꯖꯥꯛꯇ ꯂꯣꯏ ꯂꯩꯔꯤꯅꯦꯕ ꯑꯩꯈꯣꯏꯒꯤ ꯁꯛ ꯑꯣꯏꯒꯦꯔꯥ ꯀꯩꯀꯥ ꯑꯣꯏꯒꯦꯔꯥ ꯆꯥꯛꯈꯥꯎ ꯁꯣꯛꯄ ꯍꯥꯏꯁꯤꯁꯨ ꯆꯤꯟꯖꯥꯛꯅꯅꯦꯕ ꯑꯗꯨꯅ ꯑꯩꯈꯣꯏꯅ ꯑꯍꯥꯟꯕ ꯇꯧꯗ꯭ꯣꯏꯁꯦ ꯀꯩꯅꯣ ꯍꯥꯏꯔꯀꯥꯟꯗ ꯕ꯭ꯔꯦꯛꯐꯥꯁ ꯑꯃꯁꯨ ꯂꯦꯞ ꯂꯦꯞꯄ ꯌꯥꯗꯦꯕ ꯕ꯭ꯔꯦꯛꯐꯥꯁ ꯁ ꯃꯤꯁ ꯇꯧꯕ ꯌꯥꯗꯦ ꯆꯥꯛꯈꯥꯎ ꯁꯣꯛꯂꯛꯇꯣꯏꯁꯦ ꯕ꯭ꯔꯦꯛꯐꯥꯁ ꯃꯤꯁ ꯇꯧꯕꯗꯩꯅꯦꯕ ꯕ꯭ꯔꯦꯛꯐꯥꯁꯁꯤꯗ ꯑꯆꯝꯕ ꯐꯥꯏꯕꯔꯒꯨꯝꯕ ꯌꯥꯎꯕ ꯑꯗꯩ ꯏꯁꯤꯡ ꯃꯔꯥꯡ ꯀꯥꯏꯅ ꯊꯛꯄ
ꯑꯗꯣ ꯏꯁꯤꯡ ꯊꯛꯄ ꯍꯥꯏꯔꯒ ꯑꯩ ꯑꯝꯇꯒ ꯍꯥꯏꯍꯧꯈꯤꯒꯦ ꯏꯁꯤꯡꯁꯦ ꯑꯩꯈꯣꯏꯅ ꯎ ꯏꯁꯤꯡꯁꯦ ꯑꯔꯨꯝ ꯂꯨꯝꯕ ꯊꯛꯇꯣꯏꯔꯥ ꯏꯁꯤꯡ ꯑꯏꯤꯡꯕ ꯊꯛꯇꯣꯏꯔꯥ ꯅꯠꯇ꯭ꯔꯒ ꯂꯨꯝꯕꯨ ꯂꯨꯝꯕꯨ ꯁꯥꯕ ꯊꯛꯇꯣꯏꯔꯥ ꯀꯔꯝꯕ ꯏꯁꯤꯡꯅꯣ ꯑꯩꯈꯣꯏꯅ ꯇꯣꯏꯖꯥ
ꯑꯍꯥꯟꯕꯗ ꯇꯨꯝ ꯍꯧꯒꯠꯂꯛꯄꯩꯁꯤꯗ ꯊꯛꯄ ꯌꯥꯔꯤꯁꯦ ꯏꯁꯤꯡ ꯂꯨꯝꯕꯨ ꯂꯨꯝꯕꯨ ꯁꯥꯕꯁꯦ ꯊꯣꯛꯑꯣꯕ ꯑꯗꯨꯕꯨ ꯏꯁꯤꯡ ꯂꯨꯝꯕꯨ ꯂꯨꯝꯕꯨ ꯁꯥꯕꯁꯦ ꯅꯪ ꯑꯗꯨꯝ ꯊꯣꯛꯑꯣꯕ ꯍꯥꯏꯕꯗꯤ ꯅꯠꯇꯦꯕ ꯅꯨꯡꯇꯤꯒꯤ ꯊꯛꯄ ꯆꯥꯛ ꯆꯥꯕꯗꯨꯁꯨ ꯏꯁꯤꯡ ꯂꯨꯝꯕꯨ ꯂꯨꯝꯕꯨ ꯁꯥꯕ ꯑꯗꯨꯝꯕ ꯑꯃꯐꯥꯎ ꯊꯛꯀꯅꯣꯕ ꯑꯁꯦꯡꯕꯗ ꯍꯛꯆꯥꯡꯁꯦ ꯐꯅ ꯊꯝꯒꯦ ꯍꯥꯏꯔꯗꯤ ꯏꯁꯤꯡ ꯅꯣꯔꯃꯦꯜ ꯑꯣꯏꯕ ꯍꯥꯏ ꯇꯥꯔꯦꯅꯦ ꯏꯪꯁꯨ ꯏꯪꯗꯕ ꯁꯥꯁꯨ ꯁꯥꯗꯕ ꯊꯛꯄ ꯌꯥꯕ ꯏꯁꯤꯡꯁꯦ ꯍꯥꯏꯗꯤ ꯅꯣꯔꯃꯦꯜ ꯑꯣꯏꯕ ꯐꯤꯜꯇꯔ ꯋꯥꯇꯔ ꯑꯣꯏꯕ ꯑꯗꯒꯤ
ꯀꯩꯅꯣ ꯐꯤꯜꯇꯔ ꯋꯥꯇꯔ ꯍꯥꯏꯁꯦ ꯀꯩꯅꯣ
ꯐꯤꯜꯇꯔ ꯋꯥꯇꯔ ꯍꯥꯏꯗꯤ ꯆꯨꯝꯊꯣꯛꯑꯕ ꯏꯁꯤꯡ ꯍꯥꯏꯇꯥꯔꯦꯅꯦ ꯃꯍꯤꯛ ꯃꯇꯥꯡ ꯌꯥꯎꯗ꯭ꯔꯕ ꯆꯨꯝꯊꯣꯛꯑꯕ ꯑꯁꯦꯡꯕ ꯏꯁꯤꯡ ꯑꯗꯒꯤ ꯃꯤꯅꯔꯦꯜ ꯌꯥꯎꯕ ꯏꯁꯤꯡꯒꯨꯝꯕ ꯍꯥꯏꯗꯤ ꯐꯖꯅ ꯑꯩꯈꯣꯏꯅ ꯏꯁꯤꯡꯁꯦ ꯐꯖꯅ ꯆꯨꯝꯊꯣꯛꯑ ꯃꯇꯨꯡꯗ ꯊꯝꯕ ꯏꯁꯤꯡꯁꯦ ꯁꯤ ꯊꯛꯑꯣꯕ ꯂꯨꯝꯕꯨ ꯂꯨꯝꯕꯨ ꯁꯥꯗꯕ ꯏꯟꯖꯨ ꯑꯥꯏꯁꯇ ꯊꯝꯕ ꯏꯁꯤꯡꯁꯦ ꯆꯥꯛꯈꯥꯎ ꯌꯥꯝ ꯁꯣꯛꯑꯦꯕ ꯑꯗꯨꯅ ꯐ꯭ꯔꯤꯖꯀꯨꯝꯕꯗ ꯊꯝꯕ ꯏꯁꯤꯡꯁꯦ ꯌꯥꯝ ꯊꯛꯇꯕ ꯃꯥꯁꯦ ꯌꯥꯔꯤꯃꯈꯩ ꯊꯛꯇꯅꯕ ꯍꯣꯠꯅꯕ ꯀꯩꯒꯤꯅꯣ ꯍꯥꯏꯗꯤ ꯐ꯭ꯔꯤꯖꯀꯨꯝꯕ ꯏꯁꯤꯡꯁꯦ ꯌꯥꯝꯅ ꯆꯥꯛꯈꯥꯎ ꯁꯣꯛꯑꯦ ꯑꯌꯪꯕ ꯊꯛꯄ ꯃꯈꯩ ꯆꯥꯛꯈꯥꯎꯁꯣꯛꯑꯦꯕ ꯑꯗꯨꯅ ꯂꯨꯝꯕꯨ ꯂꯨꯝꯕꯨ ꯁꯥꯕꯁꯤꯅ ꯑꯌꯨꯛꯛꯇꯨꯝ ꯍꯧꯧꯔꯛꯄꯒ ꯌꯥꯍꯧꯔꯛꯄ ꯊꯛꯑꯣꯕ ꯒꯤꯂꯥꯁ ꯑꯃꯃꯨꯛ ꯀꯩꯒꯤꯅꯣ ꯍꯥꯏꯔꯀꯥꯟꯗ ꯉꯁꯥꯏꯒꯤ ꯑꯩꯈꯣꯏꯅ ꯋꯥꯁꯔꯨꯝ ꯆꯪꯕ ꯇꯣꯏꯂꯦꯠ ꯆꯪꯕꯗ ꯑꯩꯈꯣꯏꯅ ꯈꯣꯡ ꯍꯥꯝꯗꯣꯛꯈꯤꯕꯗ ꯅꯨꯡꯉꯥꯏ ꯊꯅꯕꯅꯦꯕ ꯑꯗꯨꯒ ꯏꯁꯤꯡ ꯑꯁꯦꯡꯕ ꯊꯛꯀꯗꯕꯗꯤ ꯏꯁꯤꯡ ꯂꯨꯝꯁꯨ ꯂꯨꯝꯕꯨ ꯁꯥꯗꯕ ꯏꯪꯁꯨ ꯏꯪꯗꯕ ꯃꯌꯥꯏꯗ ꯑꯣꯏꯕ ꯏꯁꯤꯡꯁꯦ ꯊꯛꯀꯗꯕ
ꯑꯣ ꯍꯥꯏꯔꯤꯁꯤꯅꯗꯤ ꯂꯨꯝꯕꯨ ꯂꯨꯝꯕꯨ ꯁꯥꯕ ꯊꯛꯑꯣꯕ